ꯇꯥꯕ꯭ꯔꯣ ꯐꯖꯅ ꯑ ꯇꯥꯏ ꯐꯖꯅ ꯑꯁ ꯉꯁꯤꯗꯤ ꯑꯩ ꯅꯉꯣꯟꯗ ꯑ ꯋꯥꯔꯤ ꯈꯔ ꯁꯥꯒꯦ ꯇꯧꯔꯤꯅꯦ
ꯍꯣꯏ ꯁꯥꯔꯣ ꯇꯥꯟꯅꯕ ꯉꯥꯏ ꯂꯩꯔꯕꯅꯦ
ꯑ ꯍꯧꯖꯤꯛꯀꯤ ꯃꯇꯝꯁꯦ ꯆꯥꯎꯈꯠꯄꯅ ꯃꯔꯝ ꯑꯣꯏꯗꯨꯅ ꯑꯩꯈꯣꯏꯒꯤ ꯀꯩ ꯍꯥꯏꯅꯤ ꯅꯥꯠꯀꯤ ꯑꯣꯏꯕꯁꯦ ꯀꯌꯥꯝ ꯃꯤ ꯀꯌꯥ ꯃꯤ ꯃꯌꯥꯝ ꯑꯁꯦ ꯈꯔ ꯀꯥꯎꯕꯒꯨꯝ ꯇꯧꯗ꯭ꯔꯅꯦ ꯑꯗꯨꯅ ꯎꯝ ꯑꯗꯨꯃꯥꯏꯅ ꯇꯧꯋꯦ ꯑꯗꯨꯝ ꯑꯗꯨꯅ ꯉꯁꯤꯁꯦ ꯏꯕꯥꯅꯤ ꯑꯩꯁꯨ ꯑꯩꯈꯣꯏ ꯅꯥꯏꯠꯀꯤ ꯃꯔꯝꯗ ꯈꯔ ꯉꯥꯡꯉꯛꯀꯦ ꯅꯪꯁꯨ ꯑꯗꯨꯝ ꯈꯔ ꯌꯥꯎꯔꯛꯑꯣ ꯑꯗꯨꯝ ꯏꯕꯥꯅꯤ ꯈꯪꯃꯤꯟꯅꯁꯦꯕ ꯑꯥ ꯑꯩ ꯍꯧꯖꯤꯛ ꯑꯩ ꯑꯗꯨꯝ ꯑꯩ ꯑꯗꯨꯝ ꯍꯧꯔꯛꯑꯒꯦ ꯀꯣ ꯍꯧꯖꯤꯛꯀꯤ ꯑꯩꯈꯣꯏꯒꯤ ꯎꯝ ꯂꯝꯇꯥꯖꯤꯕꯨ ꯑꯗꯨꯝ ꯌꯧꯔꯛꯄ ꯃꯇꯝꯗꯣ ꯑꯗꯨꯒꯤ ꯃꯇꯝꯗ ꯑꯗꯨꯝ ꯑꯗꯨ ꯑꯅꯤꯒꯤ ꯊꯪꯅꯅ ꯑꯗꯨꯝ ꯃꯌꯥꯏꯗꯒ ꯑꯗꯨꯝ ꯑꯣꯏꯈꯤꯕꯅꯦꯕ ꯑꯗꯨꯗ ꯑꯩꯈꯣꯏꯁꯦ ꯍꯔꯥꯎꯕ ꯑꯃ ꯂꯩ ꯍꯥꯏꯇꯥꯔꯦ ꯑꯁꯤꯒꯤꯁꯤꯁꯨ ꯑꯁꯤꯒꯤꯁꯦ ꯅꯣꯏꯁꯨ ꯑꯣ ꯑꯗꯨꯝ ꯑꯩꯈꯣꯏꯒꯤ ꯑꯩꯈꯣꯏꯒꯤ ꯑꯩꯈꯣꯏ ꯂꯣꯟꯗꯅ ꯒꯨꯗꯨꯏ ꯀꯧꯋꯦꯕꯀꯣ ꯑꯗꯣ ꯀꯩ ꯀꯩꯅꯣ ꯍꯥꯏ ꯀꯥꯟꯁꯤꯗ ꯁꯤꯡꯒꯤ ꯃꯍꯤ ꯍꯥꯏꯇꯥꯔꯦ ꯑꯁꯤꯒꯤ ꯐ ꯁꯤꯡꯒꯤ ꯃꯍꯤꯁꯦ ꯑꯗꯨꯝ ꯆꯨꯝꯅ ꯁꯤꯡꯒꯤ ꯃꯍꯤ ꯁꯨꯝꯗꯣꯏꯕ ꯅꯠꯇꯦꯕ ꯑꯗꯣ ꯑꯩꯈꯣꯏ ꯑꯁꯤꯒꯤ ꯅꯨꯃꯤꯠꯁꯤꯗꯅ ꯑꯗꯨꯝ ꯌꯦꯟꯁꯦ ꯌꯦꯟꯁꯦ ꯌꯨꯝꯊꯣꯡ ꯈꯨꯗꯤꯡꯃꯛ ꯌꯨꯝꯂꯛ ꯈꯨꯗꯤꯡꯃꯛ ꯑꯗꯨꯝ ꯂꯣꯏꯅ ꯍꯥꯠꯅꯗꯣꯏꯅꯦ ꯑꯗꯨꯒ ꯉꯁꯥꯏ ꯁꯤꯡꯗꯣ ꯐꯖꯅ ꯁꯣꯏꯁꯤꯜꯂꯒ ꯑꯗꯣ ꯐꯖꯅ ꯑꯆꯝꯅ ꯑ ꯊꯣꯡꯕ ꯍꯥꯏꯇꯥꯔꯦ ꯑꯗꯣ ꯆꯝꯅ ꯊꯣꯡꯉꯒ ꯑꯗꯨꯒꯤ ꯃꯍꯤꯗꯣ ꯌꯨꯝ ꯀꯩꯅꯣ ꯑꯗꯨꯝ ꯂꯥꯟꯅꯗꯣꯏꯅꯦ ꯌꯨꯝꯂꯣꯟ ꯌꯨꯝꯂꯣꯟ ꯑꯗꯨꯝ ꯂꯥꯟꯅꯗꯣꯏꯅꯦ ꯑꯥ ꯑꯗꯨꯃꯥꯏꯅ ꯇꯧꯋꯦꯕ ꯑꯗꯨꯒꯤ ꯅꯨꯃꯤꯠꯁꯤꯗ ꯎꯝ ꯀꯩ ꯍꯥꯏꯅꯤ ꯑꯇꯣꯞꯄ ꯂꯩꯀꯥꯏ ꯂꯩꯀꯥꯏꯁꯦ ꯑꯗꯨꯝ ꯅꯨꯃꯤꯠ ꯂꯣꯏ ꯃꯥꯟꯅꯗꯦꯀꯣ ꯍꯟꯗꯛꯅ ꯑꯩꯈꯣꯏ ꯂꯩꯀꯥꯏ ꯇꯧꯔꯅꯤ ꯍꯥꯏꯔꯗꯤ ꯑꯇꯣꯞꯄ ꯂꯩꯀꯥꯏꯁꯤꯡ ꯂꯩꯀꯥꯏꯁꯤꯡꯁꯤꯅ ꯑꯩꯈꯣꯏ ꯂꯩꯀꯥꯏꯗ ꯂꯥꯛꯑꯒ ꯑꯗꯨꯝ ꯑꯗꯨ ꯅꯨꯃꯤꯠꯇ ꯑꯗꯨꯝ ꯆꯪꯉꯒ ꯆꯥꯔ ꯒ ꯑꯗꯨꯝ ꯂꯣꯏ ꯇꯧꯕ ꯌꯥꯏꯕ ꯈꯪꯅꯔꯁꯨ ꯈꯪꯅꯗꯔꯁꯨ
ꯑ ꯍꯩꯃ ꯅꯪ ꯅꯣꯏꯒꯤꯗꯤ ꯅꯣꯏꯒꯤ ꯊꯧꯗꯣꯛꯈꯩꯁꯦ ꯁꯨꯃꯥꯏꯅ ꯇꯧꯋꯤꯉꯣ ꯑꯗꯨꯝ ꯆꯥꯕꯒꯤ ꯑꯃ ꯑꯗꯨꯝ ꯌꯥꯎꯕꯒꯤ ꯇꯥꯏꯞꯇ ꯃꯑꯣꯡ ꯑꯃ ꯑꯗꯨꯃꯥꯏꯅ ꯇꯧꯋꯦ
ꯆꯥꯎꯕ ꯌꯥꯎꯗꯔꯗꯤ ꯌꯥꯗꯦ ꯍꯥꯏꯕ ꯇꯥꯏ ꯑꯗꯨꯃꯥꯏꯅ ꯑꯗꯨꯝ ꯇꯧꯋꯦ ꯑꯩꯈꯣꯏꯁꯦ ꯍꯥꯏꯕ ꯑꯗꯨꯃꯥꯏꯅ ꯑꯥ ꯑꯗꯨ ꯑꯣꯏꯔꯁꯨ ꯀꯩ ꯇꯧꯔꯨꯅꯤ ꯊꯥꯏꯅꯗꯒꯤ ꯇꯧꯔꯛꯑꯕꯅꯤꯅꯀꯣ ꯑꯩꯈꯣꯏꯅ ꯑꯗꯨꯝ ꯑꯗꯨꯒ ꯍꯧꯖꯤꯛꯀꯤ ꯑꯩꯅ ꯍꯧꯖꯤꯛ ꯑꯩꯈꯣꯏꯒꯤ ꯍꯔꯥꯎꯕ ꯍꯥꯏꯔꯤꯁꯦ ꯁꯤꯁꯦ ꯍꯦꯛ ꯍꯧꯒꯠꯄꯗꯒꯤ ꯑꯩꯈꯣꯏꯒꯤ ꯑꯍꯜ ꯂꯃꯟꯁꯤꯡꯅ ꯑꯩꯈꯣꯏ ꯂꯩꯀꯥꯏꯒꯤ ꯈꯨꯟꯒꯤ ꯊꯣꯡꯗꯨꯗ ꯆꯠꯂꯒ ꯑꯗꯨꯝ ꯊꯧꯅꯤꯕꯗꯣ ꯇꯧꯔꯅꯤ ꯑꯗꯨꯒ ꯑꯗꯨ ꯑꯃꯨꯛ ꯂꯥꯛꯑꯒ ꯑꯗꯨ ꯅꯨꯃꯤꯠꯇ ꯍꯧꯖꯤꯛꯀꯤ ꯑꯣꯛꯄꯨꯗꯤ ꯍꯥꯠꯇꯣꯏꯅꯦꯕꯀꯣ ꯂꯣꯏꯅꯃꯛꯀꯤ ꯑꯣꯏꯅ ꯑꯗꯣ ꯑꯣꯛ ꯑꯃ ꯍꯥꯏꯔꯤꯁꯦ ꯑꯗꯨꯝ ꯀꯥꯂꯦꯖꯥ ꯆꯥꯎꯗ꯭ꯔꯅꯦ ꯑꯣꯛ ꯀꯤ ꯀꯥꯂꯦꯖꯥꯗꯣ ꯑꯗꯨꯝ ꯃꯀꯛ ꯃꯀꯛ ꯂꯣꯏꯅ ꯂꯣꯏ ꯍꯥꯟꯅ ꯐꯨꯊꯣꯛꯑꯒ ꯄꯥꯈꯪꯁꯤꯡ ꯂꯣꯏ ꯇꯧꯗꯣꯏꯅꯦ ꯃꯣꯏ ꯊꯕꯛꯁꯤꯡꯗꯤ ꯃꯣꯏꯅ ꯍꯥꯟꯅ ꯍꯥꯠꯂꯅꯤ ꯑꯗꯨꯒ ꯀꯥꯂꯦꯖꯥꯗꯣ ꯑꯗꯨꯝ ꯐꯨꯠꯂꯅꯤ ꯑꯗꯨꯒ ꯃꯀꯛ ꯃꯀꯛ ꯀꯛꯑꯒ ꯈꯨꯟ ꯂꯣꯏꯅꯃꯛ ꯌꯦꯟꯗꯣꯏꯅꯦ ꯑꯗꯣ ꯐꯧ ꯀꯩꯗꯣ ꯈꯪꯉꯤꯗꯅꯀꯣ ꯚꯥꯏ ꯄꯥꯎꯀꯩꯗꯨꯗ ꯑꯃꯃꯝ ꯑꯗꯨꯝ ꯀꯠꯂꯗꯣꯏꯅꯤ ꯑꯩꯈꯣꯏ ꯇꯧꯔꯤꯁꯦ ꯍꯧꯖꯤꯛꯀꯤ ꯑꯥ ꯑꯗꯨꯒ ꯈꯔ ꯀꯠꯂꯝꯃꯒ ꯑꯗꯨꯒ ꯍꯣꯔꯦꯟ ꯈꯔ ꯂꯦꯝꯕꯗꯣ ꯑꯗꯨꯅ ꯏꯃꯨꯡ ꯃꯤꯁꯤꯡꯁꯦ ꯃꯆꯦꯠ ꯃꯆꯦꯠ ꯃꯆꯦꯠ ꯂꯣꯏꯅ ꯆꯥꯍꯟ ꯄꯤꯖꯕ ꯑꯗꯣ ꯆꯥꯗ꯭ꯔꯗꯤ ꯃꯪꯒꯣꯟ ꯑꯣꯏꯗꯦ ꯍꯥꯏꯕ ꯑꯃ ꯂꯩꯌꯦꯕꯀꯣ ꯑꯗꯨꯅ ꯑꯥ ꯑꯗꯨ ꯍꯦꯛ ꯂꯣꯏꯔꯕ ꯃꯇꯨꯡꯗ ꯑꯩꯈꯣꯏꯅ ꯌꯦꯟ ꯍꯥꯠꯂꯒ ꯑꯗꯨꯝ ꯁꯤꯡꯒ ꯇꯧꯔꯒ ꯑꯗꯨꯗꯣ ꯑꯗꯨꯝ ꯇꯧꯔꯛꯑꯅꯤ ꯑꯗꯨꯒ ꯌꯦꯟꯒꯤ ꯃꯔꯤꯟꯗꯣ ꯑꯗꯨ ꯍꯦꯛ ꯌꯦꯟ ꯍꯦꯛ ꯍꯥꯠꯂꯒ ꯌꯦꯟꯒꯤ ꯃꯔꯤꯟꯗꯣ ꯂꯧꯊꯣꯛꯑꯒ ꯀꯩ ꯍꯥꯏꯅꯤ ꯍꯤꯡꯅ ꯑꯗꯨꯝ ꯑꯩꯈꯣꯏꯒꯤ ꯊꯣꯡꯒꯥꯟꯗꯣ ꯑꯗꯨꯗ ꯂꯥꯛꯑꯒ ꯇꯧꯔꯒ ꯊꯥꯡꯗꯣꯏꯅꯦꯕꯀꯣ ꯌꯥꯟꯁꯤꯟꯗꯣꯏꯕ ꯑꯗꯣ ꯅꯨꯃꯤꯠ ꯑꯃꯒꯨꯝꯕꯗꯤ ꯌꯥꯟꯅꯩꯌꯦ ꯑꯗꯨꯃꯥꯏꯅ ꯇꯧꯕꯗꯣ ꯑꯗꯨꯝ ꯌꯥꯜꯂꯅꯤ ꯑꯗꯨ ꯑꯗꯣ ꯍꯣꯔꯦꯟꯗꯤ ꯑꯗꯨꯒꯤ ꯅꯨꯃꯤꯠꯇ ꯈ꯭ꯋꯥꯏꯒꯤ ꯅꯨꯡꯉꯥꯏꯕꯁꯤꯅ ꯑꯩꯈꯣꯏꯒꯤ ꯀꯩ ꯍꯥꯏꯅꯤ ꯎ ꯇꯤꯟꯅ ꯇꯤꯟꯅꯕ ꯃꯤꯁꯤꯡ ꯑꯩꯈꯣꯏꯒꯤ ꯂꯦꯡꯒꯥ ꯍꯥꯏꯇꯥꯔꯦꯅꯦ ꯑꯩꯈꯣꯏ ꯂꯦꯡꯒꯥ ꯂꯩꯀꯥꯏꯁꯤꯗ ꯂꯩꯔꯤꯕ ꯂꯦꯡꯒꯥ ꯂꯣꯏꯅꯃꯛꯁꯦ ꯑꯗꯨꯝ ꯄꯨꯟꯁꯤꯟꯗꯣꯏꯅꯦ ꯑꯗꯨ ꯄꯨꯜꯂꯒ ꯑꯌꯨꯛꯁꯦ ꯑꯗꯨꯝ ꯑꯩꯈꯣꯏꯒꯤ ꯑꯗꯨꯝ ꯃꯁꯥ ꯃꯁꯥꯒꯤ ꯑꯗꯨꯝ ꯂꯣꯏꯅ ꯆꯥꯛ ꯏꯟꯁꯥꯡ ꯍꯥꯎꯅꯔꯕꯅꯤꯅ ꯄꯨꯔꯛꯅꯔꯅꯤ ꯌꯨꯝ ꯌꯨꯝꯗꯒꯤ ꯑꯗꯨꯒ ꯃꯤ ꯑꯃꯒꯤ ꯌꯨꯝꯗ ꯑꯗꯨꯝ ꯂꯣꯏ ꯄꯨꯟꯁꯤꯟꯕ ꯍꯥꯏꯇꯥꯔꯦ ꯑꯗꯨ ꯆꯥꯔꯅꯤꯗꯅ ꯑꯗꯨꯗꯩꯗꯤ ꯍꯣꯔꯦꯟ ꯅꯨꯡꯊꯤꯟꯁꯦ ꯅꯨꯡꯊꯤꯟ ꯄꯨꯡ ꯑꯅꯤ ꯑꯍꯨꯝ ꯇꯥꯔꯛ ꯀꯥꯟꯗꯗꯤ ꯑꯩꯈꯣꯏꯁꯦ ꯁꯥꯟꯅꯕ ꯈꯣꯠꯄ ꯂꯩꯌꯦꯕ ꯊꯥꯏꯅꯗꯒꯤ ꯁꯥꯟꯅꯔꯛꯄ ꯃꯁꯅ ꯑꯃ ꯂꯩꯌꯦ ꯑꯩꯈꯣꯏꯒꯤ ꯎꯝ ꯀꯔꯤ ꯍꯥꯏꯅꯤ ꯋꯥꯗꯣ ꯈꯪꯉꯤꯗꯅ ꯋꯥ ꯀꯛꯇꯕꯗꯣ ꯑꯥ ꯑꯗꯨ ꯑꯁꯥꯡꯕꯗꯣ ꯑꯃꯨ ꯂꯧꯔꯛꯑꯅꯤ ꯇꯪꯈꯥꯏ ꯑꯃꯁꯦ ꯇꯪꯈꯥꯏ ꯑꯃꯁꯤꯅ ꯅꯨꯄꯥꯒꯤ ꯑꯣꯏꯗꯣꯏꯕ ꯅꯨꯄꯥꯁꯤꯡꯅ ꯆꯤꯡꯗꯣꯏꯕꯀꯣ ꯑ ꯇꯪꯈꯥꯏ ꯑꯃꯁꯤꯅ ꯅꯨꯄꯤꯁꯤꯡ ꯆꯤꯡꯗꯣꯏꯕ ꯑꯥ ꯑꯗꯨꯗ ꯑꯉꯝ ꯑꯉꯝ ꯑꯄꯣꯛ ꯑꯄꯣꯛꯕꯗꯣ ꯅꯨꯄꯥꯁꯤꯡꯅ ꯄꫭꯔꯗꯤ ꯅꯨꯄꯥꯁꯤꯡꯅ ꯅꯨꯄꯤꯁꯤꯡꯗ ꯀꯩ ꯍꯥꯏꯅꯤ ꯑꯆꯥꯄꯣꯠ ꯂꯩꯕꯒꯨꯝꯕ ꯅꯠꯇ꯭ꯔꯒ ꯍꯣꯔꯦꯟ ꯅꯨꯃꯤꯗꯥꯡ ꯋꯥꯏꯔꯝ ꯆꯥꯛ ꯆꯥꯅꯕꯒꯤ ꯌꯦꯟꯒꯨꯝꯕ ꯀꯣꯡꯕꯒꯨꯝꯕ ꯑꯗꯨꯃꯥꯏꯅ ꯇꯧꯅꯩꯕ ꯑꯗꯣ ꯑꯗꯨꯃꯥꯏꯅ ꯁꯥꯟꯅꯔꯅꯤ ꯑꯗꯨ ꯁꯥꯟꯅꯕ ꯍꯦꯛ ꯂꯣꯏꯔꯕ ꯍꯧꯖꯤꯛꯀꯤ ꯀꯩꯅꯣ ꯇꯧꯋꯦ ꯑꯩꯈꯣꯏꯁꯦ ꯅꯥꯄꯤ ꯍꯥꯏꯇꯥꯔꯦ ꯐꯖꯅ ꯌꯣꯝꯂꯒ ꯑꯗꯨꯝ ꯃꯄꯨꯟ ꯃꯄꯨꯟ ꯍꯥꯏꯇꯥꯔꯦ ꯁꯦꯝꯃꯒꯅꯦ ꯑꯗꯨꯝ ꯂꯪꯅꯗꯣꯏꯕ ꯍꯥꯏ ꯇꯇꯥꯔꯦ ꯑꯗꯨ ꯏꯁꯤꯡ ꯆꯥꯏꯅꯕ ꯌꯥꯎꯁꯪ ꯇꯥꯏꯞꯇ ꯌꯥꯝ ꯇꯧꯋꯦ ꯑꯩꯈꯣꯏꯁꯦ
ꯍꯣꯏ ꯏꯃꯥ ꯅꯣꯏꯅꯦ ꯑꯗꯨꯝ ꯄꯥꯈꯪ ꯂꯩꯁꯥꯁꯦ ꯎꯅꯅꯕꯒꯤ ꯃꯇꯝꯁꯦ ꯑꯗꯨꯝ ꯂꯩꯀꯣ ꯅꯣꯏꯒꯤ ꯀꯨꯝꯍꯩ ꯐꯤꯌꯣꯡꯁꯤꯡꯁꯦ ꯍꯣꯏ
ꯑꯗꯨꯅꯦ ꯑꯗꯨꯃꯥꯏꯅ ꯇꯧꯋꯦ ꯑꯗꯨꯒ ꯍꯧꯖꯤꯛꯀꯤ ꯀꯩ ꯍꯥꯏꯅꯤ ꯑ ꯂꯩꯉꯣꯏꯗꯣ ꯂꯩꯉꯣꯏꯁꯦ ꯁꯥꯡꯅ ꯊꯝꯃꯅꯤꯕꯀꯣ ꯑꯗꯨꯗ ꯂꯩꯉꯣꯏ ꯁꯥꯡ ꯊꯝꯕꯗꯨꯗ ꯅꯨꯡ ꯌꯥꯝꯅ ꯑꯂꯨꯝꯕꯗꯣ ꯑꯗꯨꯅ ꯑꯉꯥꯡ ꯑꯁ ꯍꯧꯖꯤꯛꯀꯤ ꯃꯁꯅ ꯑꯁꯤꯅ ꯀꯩꯅꯣ ꯅꯨꯄꯥ ꯃꯆꯥꯁꯤꯡ ꯈꯛꯇ ꯇꯧꯗꯣꯏꯅꯦ ꯅꯨꯡ ꯌꯥꯝ ꯑꯂꯨꯝꯕꯗꯣ ꯊꯥꯡꯍꯜꯂꯒ ꯍꯧꯖꯤꯛꯀꯤ ꯂꯩꯉꯣꯏꯁꯦ ꯌꯥꯝꯅ ꯁꯥꯡꯅ ꯀꯩꯅꯣ ꯇꯧꯔꯅꯤ ꯊꯝꯃꯅꯤ ꯑꯗꯨꯗ ꯑꯩꯈꯣꯏꯅ ꯍꯨꯟꯗꯣꯏꯅꯦꯕ ꯅꯨꯡꯁꯦ ꯑꯗꯨꯒ ꯑꯗꯨ ꯈ꯭ꯋꯥꯏꯗꯒꯤ ꯑ ꯁꯥꯡꯅ ꯍꯨꯟꯕ ꯉꯝꯕ ꯃꯤꯗꯣ ꯑꯗꯨꯁꯨ ꯃꯅꯥ ꯃꯁꯤꯡ ꯄꯤꯌꯦꯕꯀꯣ ꯀꯣ ꯑꯗꯨꯃꯥꯏꯅ ꯇꯧꯋꯦ ꯑꯗꯨꯏ ꯅꯨꯃꯤꯠꯀꯤꯁꯦ
ꯍꯥꯏꯃ ꯌꯥꯝ ꯅꯨꯡꯉꯥꯏꯕ ꯃꯑꯣ ꯄꯨꯡ ꯉꯥꯛꯇꯒꯤꯅꯦ ꯅꯣꯏꯁꯤꯗ
ꯑꯧ ꯌꯥꯝ ꯅꯨꯡꯉꯥꯏꯌꯦ ꯍꯧꯖꯤꯛꯀꯤ ꯍꯔꯥꯎꯕꯁꯦ
ꯑꯩꯈꯣꯏꯒꯤꯁꯨ ꯑꯃꯨꯛ ꯍꯥꯏꯔꯛꯑꯒꯦ ꯍꯣꯏ ꯑꯗꯨ ꯅꯪꯅ ꯍꯥꯏꯗꯅ ꯀꯥꯡ ꯍꯥꯏꯗꯅ ꯀꯥꯡ ꯅꯨꯃꯤꯠꯁꯤꯗ ꯅꯪꯅ ꯈꯜꯂꯤꯁꯤꯅ ꯁꯤꯡꯖꯨ ꯕꯣꯔꯥ ꯆꯥꯅꯕꯅꯤ ꯈꯥꯇꯪ ꯈꯜꯂꯤꯗꯅ ꯑꯗꯣ ꯁꯤ ꯅꯨꯃꯤꯠꯀꯤꯁꯨ ꯌꯥꯝ ꯅꯨꯡꯉꯥꯏꯕ ꯌꯥꯝ ꯂꯩꯌꯦꯕ
ꯎꯝ
ꯎꯝ
ꯑꯩꯈꯣꯏ ꯂꯩꯀꯥꯏ ꯂꯩꯀꯥꯏꯗ ꯑꯗꯨꯝ ꯂꯥꯏ ꯂꯥꯠꯄ ꯏꯃꯨꯡ ꯂꯩꯈꯣ ꯑꯃꯃꯝ꯫ ꯎꯝ ꯎꯝ
ꯆꯀꯥ ꯄꯥꯟꯕ ꯂꯥꯏꯒꯤ ꯐꯝꯐꯝ ꯂꯩꯕ ꯑꯗꯨꯒ ꯂꯥꯏ ꯅꯠꯇꯕ ꯑꯇꯣꯞꯄ ꯃꯤꯒꯤꯁꯨ ꯐꯝꯐꯝ ꯂꯩꯕ ꯌꯨꯝꯒꯤ ꯇꯥꯏꯞ ꯌꯨꯝꯒꯤ ꯃꯑꯣꯡꯗ ꯁꯥꯒꯅꯤꯕꯀꯣ ꯎꯝ ꯆꯀꯥꯗꯤ ꯄꯥꯟꯗꯣꯏꯅꯦꯕ ꯂꯥꯏꯁꯤꯅ ꯂꯝ ꯊꯣꯛꯂꯛꯄ ꯍꯥꯏ ꯇꯥꯔꯦ ꯅꯍꯥꯟꯈꯩ ꯃꯇꯝꯗꯗꯤ ꯂꯥꯏꯒꯤ ꯃꯄꯨꯜꯗꯨꯒꯤ ꯂꯥꯏꯕꯨꯗꯨꯒꯤ ꯃꯌꯨꯝꯗ ꯑꯗꯨꯝ ꯂꯩꯗꯅ ꯑꯗꯣ ꯁꯤꯒꯤ ꯅꯨꯃꯤꯠꯁꯤ ꯈꯥꯇꯅꯦꯕ ꯆꯍꯤ ꯑꯃꯒꯤ ꯃꯅꯨꯡꯗ ꯃꯥꯅ ꯀꯣꯏꯊꯣꯔꯛꯇꯣꯏꯁꯦ ꯀꯥꯏ ꯁꯤꯟꯕ ꯊꯨꯡꯅ ꯀꯣꯏꯗꯣꯏꯅꯦꯕ ꯂꯥꯏꯁꯦ ꯂꯥꯏꯁꯦ ꯂꯣꯏ ꯍꯥꯞꯆꯤꯜꯂꯅꯤ ꯃꯅꯨꯡꯗ ꯑꯗꯨꯒ ꯌꯨꯝꯗꯨꯗ ꯇꯧꯔꯒ ꯃꯥꯒꯤ ꯃꯃꯤ ꯃꯌꯥꯝꯁꯨ ꯊꯦꯛꯀꯅꯤꯕꯀꯣ ꯆꯦꯗ ꯌꯦꯛꯊꯣꯛꯄ ꯑꯗꯨꯅ ꯆꯤꯡꯉꯛꯇꯣꯏꯅꯦꯕ ꯃꯥꯒꯤ ꯃꯌꯨꯝꯗꯒꯤ ꯃꯥꯅ ꯀꯣꯜꯂꯤꯕ ꯕ ꯎꯝ ꯎꯝ ꯃꯐꯝꯗꯨꯐꯥꯎꯗ ꯑꯗꯨꯒ ꯂꯩꯀꯥꯏ ꯂꯩꯀꯥꯏꯒꯤ ꯌꯨꯝꯊꯣꯡ ꯈꯨꯗꯤꯡꯃꯛꯀꯤ ꯉꯝꯖꯕ ꯀꯠꯀꯅꯤꯕꯀꯣ꯫ ꯑꯗꯨꯒ ꯀꯠꯇꯣꯔꯤꯕꯁꯤꯡꯁꯤꯗ ꯐꯖ ꯌꯨꯝꯒꯤ ꯊꯣꯡꯒꯥꯟ ꯊꯣꯡꯒꯥꯟ ꯈꯨꯗꯤꯡꯒꯤ ꯏꯁꯤꯡ ꯂꯣꯏ ꯆꯥꯏꯊꯣꯛꯑꯒ ꯌꯥꯝ ꯅꯥꯟꯅ ꯊꯝꯒꯅꯤꯕ꯫ ꯂꯝꯕꯤ ꯁꯣꯔꯣꯛꯁꯦ ꯅꯥꯜꯍꯟꯕ ꯍꯥꯏꯇꯥꯔꯦ ꯌꯨꯝ ꯇꯥꯗꯕ ꯃꯑꯣ ꯑꯣꯟꯗꯕꯨꯗꯤ ꯂꯝꯕꯤ ꯇꯨꯡ ꯈꯔ ꯐꯠꯇꯕ ꯐꯠꯇ ꯍꯥꯎꯊꯤ ꯂꯩꯕꯁꯨ ꯌꯥꯏ ꯑꯗꯨꯕꯨ ꯑꯥ ꯌꯨꯝ ꯇꯥꯕ ꯃꯐꯝꯁꯤꯡꯗꯗꯤ ꯌꯥꯝ ꯅꯥꯟꯅ ꯊꯝꯒꯅꯤꯕ꯫ ꯂꯥꯛꯑꯅꯤ ꯆꯤꯡꯉꯛꯑꯅꯤ ꯃꯤ ꯃꯌꯥꯝ ꯌꯥꯎꯕꯗꯩ꯫ ꯂꯩꯀꯥꯏꯒꯤ ꯑꯍꯜꯁꯤꯡꯁꯤꯅ ꯌꯥꯎꯋꯦ ꯑꯗꯨꯒ ꯑꯉꯥꯡꯁꯤꯡꯁꯨ ꯌꯥꯝ ꯊꯋꯥꯏ ꯌꯥꯎꯋꯦ ꯍꯥꯏꯇꯥꯔꯦ꯫ ꯑꯉꯥꯡꯁꯤꯡꯁꯤꯅ ꯆꯤꯡꯅꯗꯣꯏꯅꯤ ꯀꯥꯡꯒꯤ ꯊꯧꯔꯤ ꯆꯤꯡꯕ ꯅꯠꯇ꯭ꯔꯒ ꯑꯥ ꯃꯥꯒꯤ ꯆꯛꯀꯥꯗꯣ
ꯀꯥꯞ ꯎꯝ
ꯃꯥꯕꯨ ꯆꯤꯡꯉꯤꯕ ꯆꯀꯥꯗꯨꯗ ꯂꯥꯏꯕꯛ ꯀꯠꯇꯥꯔꯒꯗꯤ ꯑꯋꯥ ꯑꯅꯥ ꯀꯣꯛꯑꯦ ꯑꯗꯨꯒ ꯊꯧꯔꯤ ꯆꯤꯡꯕꯗ ꯌꯥꯎꯔꯗꯤ ꯑꯉꯥꯡ ꯃꯁꯥ ꯁꯣꯟꯕꯒꯗꯣ ꯀꯟꯈꯠꯂꯦꯅ ꯍꯥꯏ ꯑꯩꯖꯦ ꯑꯉꯥꯡꯔꯤꯉꯩꯗ ꯌꯥꯡ ꯌꯥꯡ ꯀꯪꯉꯦꯕ ꯑꯗꯨꯅ ꯏꯃꯥꯅ ꯑꯗꯨꯝ ꯆꯤꯡꯍꯜꯂꯦ ꯑꯥ ꯑꯩꯒꯤ ꯏꯕꯣꯛꯀꯅ ꯀꯥꯡ ꯆꯤꯡꯉꯨꯆꯣ ꯍꯥꯏꯔꯒ ꯑꯈꯣꯏꯗ ꯑꯗꯨꯝ ꯆꯤꯡꯃꯤꯟꯅꯩꯕ꯫ ꯑꯗꯨꯒ
ꯂꯥꯛꯄ ꯃꯇꯝꯁꯤꯗ ꯉꯝꯖ ꯉꯝꯖꯕ ꯀꯠꯇꯣꯏꯅꯦ ꯑꯗꯨꯒ ꯊꯔꯣ ꯊꯝꯕꯥꯜꯒꯤ ꯃꯇꯝꯅꯤꯅ ꯊꯝꯕꯥꯜ ꯌꯥ ꯌꯥꯝ ꯌꯥꯎꯋꯦ ꯑꯗꯨꯒ ꯊꯝꯆꯦꯠꯁꯨ ꯌꯥꯝ ꯌꯥꯎꯋꯦ ꯀꯤꯍꯣꯝꯒꯤꯁꯨ ꯃꯇꯝ ꯑꯣꯏꯕꯒꯤ ꯀꯤꯍꯣꯝꯁꯨ ꯌꯥꯝ ꯀꯠꯅꯩ꯫ ꯀꯜꯂꯛꯄ ꯄꯣꯠ ꯆꯩꯩꯁꯦ ꯀꯥꯡ ꯁꯦꯟꯅꯔꯤꯕ ꯀꯥꯡꯕꯨ ꯑꯍꯜ ꯂꯃꯟꯁꯤꯡꯁꯤꯅ ꯕꯣꯔꯥ ꯑꯅꯤ ꯑꯍꯨꯝ ꯄꯨꯔꯛꯀꯅꯤ ꯕꯣꯔꯥꯁꯤꯡꯁꯤꯗ ꯂꯣꯏ ꯍꯥꯞꯆꯤꯜꯂꯝꯗꯣꯏꯅꯦ꯫ ꯑꯗꯨꯒ ꯑꯉꯥꯡꯁꯤꯡꯁꯤꯗ ꯌꯦꯟꯗꯣꯏꯅꯦ ꯑꯗꯨꯒ ꯌꯨꯝ ꯌꯨꯝꯁꯤꯡꯗꯁꯨ ꯈꯔ ꯈꯔ ꯍꯜꯂꯝꯒꯅꯤꯕ ꯂꯥꯏꯗ ꯀꯠꯂꯕ ꯄꯣꯠ ꯆꯩꯁꯤꯡꯗꯣ ꯃꯤ ꯑꯃꯅ ꯃꯤ ꯑꯃꯒꯤ ꯊꯣꯡꯒꯥꯟꯗ ꯂꯥꯏꯁꯤꯗ ꯀꯠꯂꯤꯉꯩꯁꯤꯗ ꯏꯁꯩ ꯁꯛꯀꯅꯤ ꯑꯗꯨꯒ ꯑꯥ ꯗꯣꯟ ꯊꯤꯟꯒꯅꯤ ꯍꯦꯛꯇ ꯂꯥꯏꯗ ꯀꯠꯂꯦ ꯍꯥꯏꯔꯒ ꯄꯨꯔꯒ ꯆꯠꯈꯤꯗꯣꯏ ꯅꯠꯇꯦꯕ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
ꯂꯥꯏꯒꯤ ꯑꯣꯏꯕ ꯂꯥꯏꯁꯣꯜ ꯏꯁꯩ ꯁꯛꯑꯅꯤ ꯑꯗꯨꯒ ꯑꯥ ꯑꯥ ꯈꯣꯏꯔꯝꯖꯒꯅꯦꯕꯀꯣ ꯑꯗꯨꯒ ꯀꯥꯡ ꯀꯥꯡ ꯍꯥꯏꯅ ꯑꯗꯨꯝ ꯊꯤꯂ ꯂꯩꯒꯅꯤꯕ
ꯑꯥ
ꯀꯥꯡꯁꯤꯅ ꯍꯦꯛ ꯆꯤꯡꯉꯛꯄꯁꯦ ꯍꯦꯛ ꯍꯧꯕꯗꯩ ꯂꯣꯏꯕꯥꯎ ꯀꯥꯡ ꯀꯥꯡ ꯀꯥꯡ ꯑꯗꯨꯝ ꯊꯤꯟꯗꯣꯏꯅꯦꯕ ꯑꯗꯨꯒꯤꯗꯃꯛꯇ꯫ ꯀꯥꯡ ꯀꯧꯏꯅꯦꯅ ꯍꯥꯏꯅꯩꯑꯕ ꯑꯗꯨꯒ ꯌꯥꯝꯅ꯫ ꯎꯝ ꯁꯥꯟꯅꯕꯒ ꯃꯔꯤ ꯂꯩꯅꯕ ꯑꯃ ꯍꯥꯏꯇꯥꯔꯒꯗꯤ꯫ ꯁꯤꯒꯤ ꯅꯨꯃꯤꯠꯁꯦ ꯀꯥꯡ ꯍꯧꯕ ꯅꯨꯃꯤꯠꯇꯒꯤꯅ ꯑꯔꯣꯏ ꯐꯥꯎꯕꯒꯤ ꯅꯨꯃꯤꯠꯁꯤꯗꯅꯦ꯫ ꯑꯩꯈꯣꯏ ꯅꯥꯠꯀꯤ ꯑꯣꯏꯕ ꯀꯥꯡ ꯁꯥꯟꯅꯕ ꯍꯥꯏꯅ ꯂꯩꯌꯦꯕ꯫ ꯀꯥꯡꯖꯩ ꯍꯥꯏꯅ ꯌꯥꯝ ꯑꯄꯥꯕ꯫ ꯎꯝ ꯅꯨꯡ ꯄꯥꯛꯀꯤ ꯇꯥꯏꯞꯇ ꯆꯦꯒꯥꯏꯒꯤ ꯇꯧꯕ ꯑꯃ ꯂꯩꯌꯦ ꯑꯗꯨꯗꯣ ꯍꯨꯜꯂꯀꯥꯟꯗ ꯑꯥ ꯊꯣꯝꯕ ꯍꯥꯏꯇꯥꯔꯦꯅꯦ ꯄꯥꯟꯕ ꯉꯝꯕ ꯁꯥꯟꯅꯗꯣꯏꯅꯦꯕꯀꯣ ꯀꯥꯡ ꯃꯐꯝ ꯌꯥꯝ ꯂꯩ ꯍꯧꯖꯤꯛꯇꯤ ꯌꯥꯝꯗꯤ ꯃꯥꯡ ꯈꯔꯦ ꯑꯗꯣ ꯑꯩꯈꯣꯏꯅ ꯍꯧꯖꯤꯛ ꯇꯝꯃꯤꯕ ꯃꯐꯝꯁꯦ ꯁꯤꯗꯁꯨ ꯀꯥꯡꯁꯪ ꯍꯥꯏꯅ ꯑꯃ ꯂꯩꯌꯦ ꯀꯥꯡ ꯁꯥꯟꯅꯕꯝ꯫ ꯑꯗꯨꯝ ꯂꯩꯕꯥꯛꯇ ꯅꯨꯡ ꯍꯨꯟꯕꯒ ꯆꯞ ꯃꯥꯟꯅꯩꯕ ꯑꯗꯨꯒ ꯑꯥ ꯂꯝꯕꯥ ꯄꯥꯅꯔꯤꯕ꯫ ꯃꯥꯏꯀꯩ ꯗꯛ ꯈꯤꯜꯂꯒ ꯊꯝꯒꯅꯦꯕ ꯑꯗꯨꯒꯤ ꯅꯨꯡꯗꯣ ꯄꯥꯟꯕ ꯇꯥꯟꯅꯗꯣꯏꯅꯤ꯫ ꯕꯀꯣ ꯁꯝꯗ ꯄꯥꯟ ꯇꯥꯔꯗꯤ꯫ ꯍꯦꯟꯅ ꯌꯥꯝꯅ ꯄꯥꯟꯕ ꯀꯥꯡꯕꯨꯗꯨꯅ ꯊꯣꯏꯗꯣꯏꯅꯦꯕ꯫ ꯅꯨꯃꯤꯠꯇꯨꯒꯤ ꯃꯁꯥꯟꯅꯗꯣ ꯑꯗꯨꯃꯥꯏꯅ ꯇꯧꯋꯦ꯫ ꯁꯤꯁꯦ ꯑꯩꯈꯣꯏ ꯂꯩꯀꯥꯏꯗꯁꯨ ꯑꯃ ꯂꯩꯌꯦ ꯀꯥꯡꯁꯪ ꯑꯃ ꯁꯤꯗ ꯃꯤꯈꯩꯁꯦ ꯁꯥꯟꯅꯕ꯫ ꯑꯗꯨꯝ ꯂꯥꯛꯀꯅꯤ꯫ ꯑꯗꯨꯒ ꯉꯁꯥꯏꯒꯤ ꯀꯥꯡꯒꯤ ꯃꯄꯨꯗꯣ ꯃꯣꯏꯒꯤ ꯌꯨꯝꯗ꯫ ꯅꯨꯡꯇꯤ ꯅꯨꯃꯤꯠ ꯈꯨꯗꯤꯡꯒꯤ ꯑꯩꯈꯣꯏꯁꯦ ꯄꯥꯂꯤ ꯅꯥꯏꯅꯔꯒ ꯆꯥꯛ ꯍꯤꯟꯖꯥꯡ꯫ ꯊꯤꯟꯕ ꯆꯠꯀꯅꯤ ꯊꯣꯡꯇꯣꯛꯇ꯭ꯔꯤꯕ ꯍꯥꯏꯇꯥꯔꯦ꯫ ꯆꯦꯡꯒꯨꯝꯕ ꯄꯤꯒꯅꯤ ꯍꯦꯟꯖꯥꯡ ꯅꯥꯄꯤ ꯄꯤꯒꯅꯤ꯫ ꯅꯨꯃꯤꯠ ꯇꯔꯥꯃꯉꯥꯅꯤ ꯑꯗꯨꯃꯥꯏꯅ꯫ ꯆꯠꯊꯩꯌꯦ ꯁꯤꯁꯦ ꯍꯦꯛ ꯀꯥꯡ ꯍꯧꯕꯗꯒꯤꯅ ꯀꯥꯡꯂꯦꯟ ꯐꯥꯎꯁꯦ꯫ ꯑꯗꯨꯝ ꯊꯤꯟꯕ ꯆꯠꯇꯣꯏꯅꯦ ꯑꯗꯨꯒ ꯅꯨꯡꯇꯤꯒꯤ ꯈꯦꯇ꯭ꯔꯤ ꯊꯣꯡꯒꯅꯤ ꯃꯣꯏꯒꯤ ꯌꯨꯝꯗ꯫ ꯃꯈꯜ ꯃꯈꯜꯅꯤ ꯅꯣꯡꯃ ꯅꯣꯡꯃꯒꯤ ꯄꯥꯂꯤ ꯇꯥꯅꯔꯤꯕ ꯃꯌꯥꯝꯗꯣ ꯑꯗꯨꯝ ꯃꯣꯏꯅ ꯄꯨꯔꯛꯄ ꯍꯤꯡ꯫ ꯍꯤꯟꯖꯥꯡꯅ ꯊꯣꯡꯒꯅꯤ ꯑꯗꯨꯒ ꯑꯉꯥꯡꯁꯤꯡꯁꯦ ꯊꯝꯅꯥꯒꯤ ꯃꯇꯝꯅꯤꯗ꯫ ꯊꯝꯅꯥꯗ ꯍꯥꯞꯄꯀꯥꯟꯗ꯫ ꯂꯣꯏ ꯅꯨꯡꯗꯥꯡꯋꯥꯏꯔꯝ ꯈꯨꯗꯤꯡꯒꯤ ꯈꯦꯇ꯭ꯔꯤ ꯆꯥꯕ ꯆꯠꯀꯅꯤ꯫ ꯑꯗꯨꯒ ꯑꯩꯈꯣꯏ ꯑꯥ꯫ ꯍꯣꯏ ꯀꯣꯅꯨꯡ ꯍꯥꯏꯅ ꯑꯃ ꯂꯩꯗꯅ꯫ ꯊꯥꯏꯅ ꯀꯥꯟꯗꯒꯤ ꯈꯪꯕ꯭ꯔꯥ ꯃꯤꯅꯒ ꯂꯥꯏ ꯑꯩꯈꯣꯏꯅ ꯈꯣꯏꯔꯣꯝꯕ ꯌꯥꯝ ꯆꯠꯅꯕ꯫ ꯑꯗꯨꯝ ꯁꯥꯏ ꯎꯝ꯫ ꯍꯣꯏ ꯅꯣꯏ ꯅꯣꯏ ꯑꯗꯨꯋꯥꯏꯗ ꯉ ꯏꯕꯥꯅꯤꯅ ꯅꯍꯥꯟ ꯑꯃꯨꯛ ꯑꯥ꯫ ꯀꯩꯅꯣ ꯑꯃ ꯆꯠꯂꯨꯕꯗꯣ ꯆꯥꯡꯌꯦꯡ ꯑꯃ ꯌꯥꯎꯕ ꯆꯠꯂꯨꯕꯗꯣ ꯋꯥꯉꯥꯡꯕ꯫ ꯒꯤ ꯑꯗꯨꯒꯤ ꯃꯐꯝꯗ ꯂꯩꯕꯗꯣ ꯑꯗꯨꯒꯤ ꯀꯣ꯫ ꯍꯣꯏ ꯑꯗꯨꯒꯤ ꯀꯣꯅꯨꯡꯗꯨꯗꯅꯦ ꯈ꯭ꯋꯥꯏꯗꯒꯤ ꯅꯨꯡꯉꯥꯏꯕ ꯊꯧꯔꯝꯁꯤꯡ ꯄꯥꯡꯊꯣꯛꯏꯁꯦ꯫ ꯏꯁꯩ ꯇꯧꯒꯅꯤ ꯂꯤꯂꯥ ꯍꯥꯏꯕꯗꯤ ꯁꯨꯃꯥꯡ ꯂꯤꯂꯥ ꯅꯠꯇꯦꯀꯣ ꯑꯗꯨꯝ꯫ ꯏꯁꯣꯔꯒ ꯃꯩ ꯂꯩꯅꯕ ꯂꯤꯂꯥꯁꯤꯡ ꯄꯥꯡꯊꯣꯛꯀꯅꯤꯕ ꯃꯤ ꯃꯌꯥꯝꯁꯦ ꯌꯦꯡꯕ ꯂꯥꯛꯇꯣꯏꯅꯦ꯫ ꯅꯨꯡꯇꯤ ꯂꯥꯏ ꯈꯣꯏꯔꯝꯕ ꯂꯥꯛꯀꯅꯤ ꯑꯗꯨꯃꯥꯏꯅ ꯇꯧꯋꯦ꯫ ꯑꯗꯣ ꯑꯩꯒꯤ ꯏꯄꯨꯗꯣ ꯍꯧꯖꯤꯛ꯫ ꯇꯤ ꯂꯩꯈꯤꯗ꯭ꯔꯦ ꯑꯗꯣ ꯃꯥꯅ ꯂꯩꯔꯤꯉꯩ ꯃꯇꯝꯗ ꯅꯨꯡꯇꯤꯒꯤ ꯄꯨꯡ ꯊꯤꯡꯅ ꯆꯠꯂꯦꯕ ꯃꯣꯏꯗꯤ꯫
ꯑꯣ꯫
ꯏꯁꯩ ꯁꯛꯄ ꯃꯌꯥꯝꯗꯨꯒꯤ ꯑꯗꯨꯗꯨꯒ꯫ ꯀꯩꯅꯣ ꯇꯧꯗꯣꯏꯕ ꯏꯁꯩ ꯁꯛꯄ ꯃꯌꯥꯝꯗꯨꯒꯤ ꯄꯨꯡ ꯊꯤꯟꯕ ꯆꯠꯂꯦ꯫